ꯎ ꯪ ꯀꯩꯅꯣ ꯇꯧꯕ꯭ꯔꯣ ꯅꯪꯒꯤ ꯑꯗꯤ ꯑꯉꯥꯡꯗꯣ ꯂꯣꯏ ꯇꯥꯛꯏꯔꯣ ꯀꯃꯥꯏꯅ ꯇꯧꯅꯣ
ꯑꯉꯥꯡꯗꯤ ꯇꯥꯛꯇꯦ ꯀ꯭ꯂꯥꯁ ꯐꯥꯏꯚꯀꯤꯗꯣ ꯑꯗꯨꯅꯅꯦ ꯃꯦꯠꯁ ꯈꯛꯇꯪ ꯇꯥꯛꯑꯕꯀꯣ ꯀ ꯑꯗꯨ ꯃꯣꯏꯒꯤ ꯃꯦꯠꯁꯀꯤ ꯁꯤꯂꯦꯕꯁꯇꯨ ꯂꯣꯏꯈ꯭ꯔꯦꯕ ꯑꯗꯨꯗꯨꯒꯤ ꯍꯧꯖꯤꯛꯅ ꯀ꯭ꯔꯃꯔ ꯇꯥꯛꯏꯕ
ꯑꯣ
ꯑꯗꯨꯗꯨꯒ ꯀ꯭ꯂꯥꯁ ꯀꯦꯖꯤꯗꯨꯗꯤ ꯂꯣꯏ ꯇꯥꯛꯑꯦ ꯀꯦꯖꯤ ꯌꯥꯅꯤꯗꯨꯗꯤ ꯁ ꯁꯕꯖꯦꯛ ꯂꯣꯏ ꯇꯥꯛꯑꯦ ꯑꯗꯨꯒ ꯀ꯭ꯂꯥꯁ ꯐꯣꯔꯗꯨꯁꯨ ꯃꯥꯗꯣ ꯑꯩꯅ ꯍꯪꯉꯦꯕ ꯃꯃꯥꯗ ꯁꯞꯖꯦꯛ ꯂꯣꯏꯅ ꯇꯥꯛꯑꯣ ꯍꯥꯏꯔꯥ ꯈꯟꯅꯅ ꯇꯥꯛꯑꯣ ꯍꯥꯏꯔꯅ ꯍꯅ ꯑꯣꯖꯅ ꯄꯤꯔꯛꯄ ꯅꯨꯡꯇꯤꯒꯤ ꯄꯤꯔꯛꯄꯈꯩꯗꯣ ꯑꯗꯨꯗꯣ ꯐꯥꯅꯕ ꯑꯣꯏꯅ ꯄ ꯑꯣꯏꯌꯦ ꯊꯨꯃꯥꯏꯅ ꯇ ꯌꯦꯗꯨꯗꯔꯣ
ꯑꯁ ꯑꯉꯥꯡ ꯑꯃꯁꯤꯗ ꯑꯩꯅ ꯂꯥꯛꯄ ꯍꯧꯕꯒ ꯀꯩꯅꯣ ꯇꯧꯋꯦꯕ ꯇ꯭ꯔꯥꯏꯞ ꯃꯆꯥ ꯇꯧꯋꯦꯕꯀꯣ꯫ ꯌꫭꯏꯅ ꯇꯧꯑꯣꯅ ꯑꯗꯨ ꯑꯗꯨꯒꯤ ꯇ꯭ꯔꯥꯏꯞ꯫ ꯃꯥꯗꫭ ꯑꯥꯁ ꯇꯥꯛꯄ ꯈꯨꯋꯥꯁꯤ꯫ ꯀꯩꯅꯣ ꯃꯣꯏꯗꯤ ꯃꯦꯠ꯫ ꯁꯦ ꯌꯥꯝ ꯁꯣꯠꯂꯤꯗꯅ ꯇ꯭ꯔꯥꯏꯞ꯫ ꯁꯤ ꯑꯗꯨꯝ ꯑꯅꯝꯕꯅ꯫
ꯁꯣꯟꯕꯅꯤ ꯃꯣꯏꯗꯤ ꯎꯝ꯫
ꯗ ꯀ꯭ꯂꯥꯁ ꯁꯤꯛꯁꯁꯨ ꯀꯥꯔꯦꯕ ꯃꯥꯃꯗ ꯑꯗꯨꯒ ꯃꯣꯏ ꯃꯃꯥꯗꯨꯅ ꯃꯃꯥꯗꯨꯅ ꯃꯩꯇꯩ ꯑꯣꯏꯕ꯫
ꯑꯥ꯫
ꯑꯥ ꯀꯩꯅꯣ ꯃꯦꯠꯁ ꯌꯥꯝ ꯁꯣꯟꯕꯅꯤ ꯃꯦꯠꯁꯇꯣ ꯈꯛꯇ ꯇꯥꯛꯄꯤꯌꯨ ꯁꯨꯝ ꯕꯦꯁꯤꯛ ꯀꯩ ꯀꯩꯗꯣ ꯇꯥꯛꯄꯤꯌꯨꯅ ꯍꯥꯏꯕ꯫ ꯑꯗ ꯑꯩꯗꯨ ꯍꯣꯏꯅ꯫ ꯇꯥꯛꯑꯦ ꯑꯗꯨꯒ ꯇꯥꯛꯄꯁ‌ꯦ ꯍꯩꯇꯕꯁꯦ ꯍꯩꯇꯕꯁꯦ ꯍꯩꯇꯕꯁꯦ ꯁꯨꯝ ꯑꯁ ꯀꯩꯅꯣꯅꯦ꯫ ꯋꯥꯟꯒ ꯄ꯭ꯂꯁ ꯇꯧꯔ ꯀꯌꯥ ꯎꯝ꯫ ꯋꯥꯟꯒ ꯋꯥꯟꯒ ꯁꯨꯝ ꯍꯩꯔꯒꯁꯨꯅꯦ꯫ ꯏꯁꯥꯗ ꯄꯥꯈꯠꯄꯣꯏ ꯀꯩꯕꯣꯏ ꯇꯧꯕꯗꯣ ꯋꯥꯟꯒ ꯋꯥꯟꯒ ꯄꯨꯔꯤꯅꯔ ꯀꯌꯥ ꯇꯥꯏꯔꯁꯦꯛꯇꯪ ꯉꯥꯛꯇꯪꯪ ꯉꯥꯎꯗꫭꯏꯅꯤ꯫
ꯉꯥꯎꯕꯅ‌ꯦ ꯑꯁ ꯑꯉꯥꯡꯒꯩꯗꯤ ꯈꯪꯗꯦ ꯑꯗꯨꯝ꯫ ꯃꫭꯏꯗꯤꯅ‌ꯦ ꯇꯥꯛꯈꯔꯒ ꯑꯗꯨꯝ ꯀꯥꯎꯊꯣꯛꯄꯅꯦ꯫
ꯍꯣꯏ ꯍꯣꯏ꯫
ꯉꯥꯏꯍꯥꯛ ꯅꯤꯡꯁꯤꯡꯉꯝꯃꯅꯤꯅ ꯉꯁꯤ ꯍꯥꯏꯈꯤꯕꯗ ꯒ꯭ꯌꯥꯟ ꯇꯥꯔꯕꯣ ꯇꯥꯔꯕꯣ ꯍꯪꯉꯅꯤꯅ꯫ ꯇꯔꯦ ꯇꯔꯦ ꯆꯠꯈꯅꯤ꯫ ꯑꯗꯨꯒ ꯅꯣꯡꯉꯥꯜꯂ ꯍꯪꯕꯗ ꯑꯥ ꯇꯧꯔ ꯂꯩꯒ꯭ꯔꯥꯅꯤ꯫
ꯑꯍꯥ ꯍꯥ ꯍꯥ
ꯃꯥꯟ ꯇꯧꯗꯣꯏꯅꯤ ꯅꯪꯒꯤꯗꯣ ꯑꯉꯥꯡꯗꯣ ꯅꯨꯄꯤ ꯉꯥꯛꯇꯔꯣ ꯅꯨꯄꯥ ꯌꯥꯎꯕ꯭ꯔꯣ꯫
ꯃꯣꯏ ꯅꯥꯏꯟꯒꯤꯗꯨꯅ ꯅꯨꯄꯥ ꯑꯅꯤꯅꯦ ꯑꯗꯨꯒ꯫ ꯅꯨꯄꯤ ꯑꯃꯒ ꯑꯦꯠꯀꯤꯗꯣ ꯑꯦꯠꯀꯤꯗꯨꯅ ꯅꯨꯄꯤꯅ꯫ ꯑꯩꯁꯦ ꯀꯩꯅꯣ ꯇꯧꯕꯅꯦꯕ ꯃꯣꯏ ꯅꯥꯟꯒꯤꯗꯨꯗꯤ ꯗꯦꯠ ꯇ꯭ꯋꯦꯟꯇꯤꯗ ꯑꯦꯛꯖꯥꯝ ꯂꯣꯏꯗꯣꯏꯅꯦꯕ꯫ ꯑꯗꯨꯒ꯫ ꯑꯗꯨꯝ ꯃꯣꯏꯗꯣ ꯁꯝꯃꯔ ꯕ꯭ꯔꯦꯛ ꯄꯤꯅꯦ ꯍꯥꯏꯕ ꯑꯗ ꯃꯣꯏꯅꯁꯨ꯫ ꯁꯃꯔ ꯕ꯭ꯔ‌ꯦꯛ ꯃꯅꯨꯡ꯫ ꯅꯣꯡꯅꯤꯅꯤ꯫ ꯂꯦꯞꯁꯦꯅ ꯍꯥꯏꯕ ꯇꯨꯁꯟꯗꯣ ꯑꯗ꯫ ꯑꯩꯁꯦ ꯍꯣꯏꯅꯦ ꯍꯥꯏꯔ‌ꯦ ꯑꯗꯨ꯫ ꯑꯗꯣ ꯑꯉꯥꯡ ꯅꯨꯄꯤ ꯃꯆꯥꯗꯣ ꯑꯃꯨꯛ ꯌꯥꯎꯁꯜꯂꯑꯃꯤꯅ ꯑꯃꯨꯛ ꯂꯦꯞꯄꯗꯣ ꯑꯃꯛ ꯐꯔꯛ ꯇꯥꯔꯅꯦꯕ ꯑꯩꯅ ꯅꯣꯡ ꯅꯤꯅꯤꯗꯨ ꯂꯦꯞꯄꯗꯤ ꯌꯨꯝ ꯂꯩꯔꯨꯒꯦ ꯇꯧꯕ꯫ ꯑꯗ ꯑꯉꯥꯡ ꯅꯨꯄꯤ ꯃꯆꯥꯗꯧ ꯑꯃꫭꯛ ꯌꯥꯎꯁꯤꯜꯂꯝꯅꯤꯅ꯫
ꯁꯇꯔꯗ‌ꯦ ꯗꫭ ꯂ‌ꯦꯞ꯫ ꯂꯦꯄꯁꯦ ꯁꯦꯇꯔꯗꯦꯒ ꯁꯟꯗꯦꯒꯗ ꯂꯦꯄꯁꯦ ꯍꯥꯏꯔꯛꯑꯣ ꯑꯗꯨꯒ ꯐ꯭ꯔꯥꯏꯗꯦꯗꯣ ꯐ꯭ꯔꯥꯏ ꯗꯦꯗ ꯆꯠꯂꯣ ꯐ꯭ꯔꯥꯏꯗꯦ ꯃꯥ ꯇꯨꯏꯁꯟ ꯇꯧ ꯂꯣꯏꯔꯝꯃꯀꯥꯟꯗꯅꯦ ꯅꯨꯡꯗꯥꯡ ꯑꯌꯨꯛꯇ ꯇꯧꯊꯣꯛꯑꯣ ꯌꯥ ꯅꯨꯡꯊꯤꯟꯗ ꯇꯧꯊꯣꯛꯑꯣ ꯌꯥꯔꯗꯤ ꯑꯥ ꯃꯥ ꯂꯒꯥꯟꯗ ꯑꯇꯣꯞꯄ ꯆꯠꯇ꯭ꯔꯗꯤ ꯅꯨꯡꯊꯤꯟꯗ ꯇꯧꯊꯣꯛꯑꯦꯗꯅ ꯑꯗꯨꯒ ꯑꯃ ꯂꯣꯏꯔꯀꯥꯟꯗ ꯅꯨꯃꯤꯗꯥꯡ ꯋꯥꯏꯔꯝꯒꯤ ꯀꯩꯅꯣꯗꯨꯗ ꯍꯜꯂꯣ ꯅꯠꯇ꯭ꯔꯒꯅ ꯁꯇꯥꯔꯗꯤ ꯑꯗꯨꯝ ꯑꯌꯨꯛꯇ ꯍꯟꯈ꯭ꯔꯒ ꯃꯟꯗꯦꯒꯤ ꯅꯨꯡꯗꯥꯡ ꯋꯥꯏꯔꯝꯗ ꯃꯣꯏ ꯇꯨꯏꯁꯟ ꯅꯪꯅꯕ ꯂꯥꯛꯄꯁꯨ ꯌꯥꯏ ꯁꯇꯔꯗꯦꯗ ꯍꯥꯏꯗꯤ ꯁꯟꯗꯦꯗꯨꯅ ꯃꯁꯥ ꯂꯦꯞ ꯆꯔꯦꯗꯅ ꯑ ꯗꯗꯥꯔ ꯈꯅꯦ ꯄꯤ ꯀꯁꯨꯨꯀꯥꯏꯗꯗꯅ ꯑꯗꯃꯥꯏ ꯇ
ꯑꯩꯁꯨ ꯈꯜꯂꯤꯅꯦ ꯏꯃꯥ ꯍꯣꯏ ꯇꯧꯁꯤꯔꯣꯅ
ꯐꯃꯥꯏꯗ ꯍ ꯑꯁ ꯑꯩꯒꯤ ꯑꯉꯥꯡ ꯑꯃ ꯀꯩꯅꯣꯗꯣ ꯑꯥ ꯂꯝ ꯌꯥꯝꯅ ꯍꯦꯜꯂꯦ ꯍꯥꯏꯕ ꯑꯉꯥꯡ ꯖꯦꯅꯦꯕꯤꯗꯣ ꯑꯗꯨꯂ ꯍꯥꯗ꯭ꯔꯦ ꯀ ꯇꯔ ꯍꯣꯏ ꯍꯣꯏ ꯍꯣꯏ ꯏꯂ ꯍꯥꯥꯛꯇ꯭ꯔꯦ ꯀ ꯇꯣꯔꯣ ꯈꯪꯗꯦ ꯉꯔꯥꯡꯒ ꯉꯁꯤꯒ ꯉꯍꯥꯟꯒ ꯁꯟꯗꯦꯁꯦ ꯁꯨꯡꯂꯦ ꯌꯥꯝ ꯂꯦꯞꯄ ꯇꯕꯅꯦꯕ ꯃꯥ ꯃꯥꯗꯤ ꯁꯟꯗꯦ ꯁꯨꯡꯇ ꯊꯥꯗꯦ ꯁꯟꯗꯦꯁꯤꯅꯕꯨ ꯍꯦꯟꯅ ꯃꯥꯗꯤ ꯇꯨꯏꯁꯟꯁꯦ ꯍꯦꯅ ꯇꯧꯅꯦꯦꯕ ꯑꯗꯨꯒ ꯉꯔꯥꯡꯒ ꯉꯁꯤꯒꯗꯤ ꯀꯩꯗꯧꯔꯕꯝꯅꯣ ꯈꯪꯗꯩ ꯂꯥꯛꯑꯈꯤꯗ꯭ꯔꯦ
ꯑꯗꯨꯅꯦꯕ ꯑꯉꯥꯡꯗ ꯂꯥꯛꯇ꯭ꯔꯁꯨ ꯅꯨꯡꯉꯥꯏꯇꯕꯅꯦ ꯑꯗꯩ ꯀꯨꯏꯅ ꯂꯩꯇꯔꯁꯦ ꯁꯣꯝ
ꯍꯣꯏ ꯑꯗꯨꯅꯦ ꯃꯥ ꯂꯥꯛꯇꯕꯗꯣ ꯊꯋꯥꯏꯗꯤ ꯍꯥꯏꯗꯤ ꯈꯪꯗꯦ ꯍꯦꯛ ꯎꯅꯤꯡꯕꯗꯣ ꯍꯪꯕ꯭ꯔꯥ ꯑꯗ ꯃ ꯇꯒ ꯍꯥꯏꯕ ꯑꯃꯨꯛꯁꯨ ꯇꯣꯛꯈ꯭ꯔꯗꯤ ꯐꯅꯤꯗ ꯋꯥꯔꯦ ꯅ ꯑꯃꯨꯛꯁ ꯈꯟꯕ
ꯍꯣꯏ ꯍꯣꯏ ꯑꯗꯨ ꯑꯃꯨꯛꯁꯨ ꯅꯨꯡꯉꯥꯏꯇꯕꯅꯦꯕ
ꯎꯝ
ꯑꯩꯁꯦ ꯑꯗꯨꯝ ꯌꯨꯝꯁꯦ ꯆꯠꯂꯔꯣꯏꯒꯦ ꯇꯧꯕꯅꯦꯕ ꯏꯟꯀꯝꯒ ꯀꯩ ꯇꯥꯃꯨꯗꯣ ꯑꯩꯈꯣꯏ ꯃꯥꯅ ꯃꯥ ꯑꯗꯨꯝ ꯇꯥꯂꯛꯑꯦ ꯒꯤꯗꯤ ꯍꯥꯏꯕ ꯑꯗ ꯑꯩꯈꯣꯏ ꯏꯅꯥꯎꯄꯥꯗꯤ ꯑꯣꯏꯗꯣꯏꯕ ꯑꯗꯨꯑꯣꯏꯁꯨ ꯑꯗꯨꯝ ꯀ꯭ꯂꯥꯁ ꯃꯥꯟꯅꯕꯗꯣ ꯃꯥꯗꯣ ꯀꯩꯅꯣ ꯇꯧꯕꯅꯦꯕ ꯒꯨꯖꯔꯥꯠ ꯂꯩꯕꯅꯦꯕ ꯑꯗꯨꯗꯣ ꯃꯣꯏ ꯑꯦꯛꯖꯥꯝ ꯂꯣꯏꯔꯦꯅ ꯃꯥ ꯊꯣꯛꯂꯛꯄ ꯄꯗꯦ ꯇ ꯇꯣꯢꯟꯇꯤ ꯇꯨꯗ ꯆꯪꯅꯤꯌꯦ ꯅꯍꯥꯟꯗꯒ- ꯀꯨꯏꯔꯝꯃꯦ ꯑꯩ ꯑꯦꯛꯖꯥꯝ ꯂꯣꯏꯕ ꯂꯣꯏꯗ꯭ꯔꯤꯀꯥꯟꯗꯩ ꯊꯣꯛꯂꯦ ꯑ ꯑꯗꯨꯣ ꯃꯥ ꯑꯝꯇ ꯂꯥꯛꯑꯣ ꯊꯦꯡꯅꯁꯦꯅ ꯑꯗꯨꯝ ꯍꯥꯏꯕ ꯑꯗꯨꯒꯤ ꯑꯩꯁꯦ ꯑꯝꯇ ꯆꯠꯂꯨꯒꯦꯅ ꯇꯧꯕꯅꯦ
ꯆꯠꯊꯨꯔꯣ ꯁꯨꯇꯤꯗꯨ ꯊꯥꯗꯣꯛꯑꯣ ꯑꯗꯨ ꯑꯗꯨꯒ
ꯅꯪ ꯂꯣꯏꯕꯣꯏ ꯒ ꯆꯠꯂꯣꯕ
ꯆꯠ ꯔꯦ ꯌꯧꯕꯧ ꯌꯧꯗꯣꯔꯦ ꯌꯧꯕ ꯌꯧꯔꯦ ꯊꯣꯡꯒꯥꯟ ꯆꯪꯏ
ꯑꯣꯈꯣꯡ ꯑꯗꯨꯝ ꯆꯠꯂꯦ
ꯅꯠꯇꯦ ꯒꯥꯔꯤꯗ ꯆꯠꯔꯦ ꯈꯣꯏ ꯄꯥ ꯒ ꯍꯥꯏꯒ ꯑꯩꯈꯣꯏ ꯇꯣ
ꯎꯝ ꯅꯪ ꯑꯩ ꯁꯥꯏ ꯅꯥ ꯃꯣꯏ ꯃꯔꯛꯇ ꯐꯝ ꯍꯟꯁꯦ ꯁꯥꯏꯔꯣ
ꯋꯥꯔꯤ ꯁꯥꯕꯁꯦ ꯑꯗꯣ ꯃꯣꯏ ꯃꯥꯡꯅ ꯑꯗꯨꯝ ꯁꯥꯏꯌꯦꯕ
ꯎꯝ
ꯑꯩꯈꯣꯏ ꯃꯥꯅ ꯅꯣꯛꯄꯗ ꯅꯣꯛꯄ ꯅꯣꯏ ꯅꯣꯏꯒꯤ ꯑꯣꯏꯔꯣꯏ ꯄꯥꯔꯣꯏꯗꯕ ꯁꯤ ꯑꯗꯨꯝ ꯇꯧ ꯂꯩꯌꯦꯅ
ꯑꯗꯣ ꯁꯨꯝ ꯗꯥꯎ ꯌꯥꯗꯕꯩ ꯇꯧ ꯋꯥꯅꯤ ꯎꯂꯦꯅꯥ ꯍꯣꯏ ꯂꯤꯁꯤꯡ ꯑꯃ ꯐꯪꯈꯤꯗꯨꯅꯦ
ꯑꯗꯨꯅꯦ ꯑꯩꯅ ꯑꯩꯒꯤꯗꯤ ꯗꯥꯎ ꯌꯥꯗꯕꯩꯅꯦꯅ
ꯅꯣꯏ ꯃꯥꯎꯏ ꯃꯆꯤꯟ ꯀꯌꯥ ꯑꯣꯏ ꯀꯌꯥ
ꯑꯩꯈꯣꯏ ꯃꯥꯒꯤ ꯃꯆꯤꯟ ꯃꯅꯥꯎꯗꯤ ꯑꯍꯨꯝ ꯅꯨꯄꯥ ꯑꯅꯤ ꯅꯨꯄꯤ ꯑꯃ ꯑꯩꯈꯣꯏ ꯃꯥꯅ ꯑꯍꯟ
ꯑꯣ ꯂꯨ ꯇꯧꯔꯝꯃꯅꯤ ꯅꯨꯄꯤ ꯃꯇꯝꯗꯨꯅꯤꯅ
ꯎꯝ ꯑꯗꯨꯝ ꯈꯪꯗꯦꯗ ꯃꯥꯔ ꯑꯍꯟꯅꯤꯅ ꯊꯕꯛ ꯃꯌꯥꯝꯗꯤ ꯃꯉꯣꯟꯗ ꯑꯗꯨꯝ ꯇꯥꯕꯁꯤ
ꯍꯣꯏ ꯍꯣꯏ ꯆꯨꯝꯃꯦ ꯁꯨꯝ ꯀꯩꯅꯣꯝ ꯇꯧꯔꯛꯄꯗꯣ
ꯍꯣꯏ ꯑꯗꯨꯁꯨ ꯅꯨꯄꯤ ꯃꯇꯣꯟꯗ ꯌꯥꯎꯕꯒꯤꯅꯦ ꯍꯥꯏꯗꯤ ꯃꯄꯥꯝꯗꯒꯨꯝꯝ ꯆꯠꯂꯝꯗꯥꯏꯗ ꯍꯥꯏꯗꯤ ꯃꯇꯣꯝꯗ ꯀꯔꯤ ꯍꯩ ꯋꯥ ꯇꯥꯏꯅꯅꯤꯡꯉꯥꯏ ꯂꯩꯇꯕꯒꯤ ꯁꯨꯝ ꯅꯨꯡꯉꯥꯏꯇꯕꯗꯣ
ꯎꯝ ꯎꯝ
ꯑꯗꯨꯃꯥꯏꯅ ꯇꯧ ꯑꯗ ꯈꯨꯃꯥꯔ ꯅꯉꯣꯟꯗ ꯍꯥꯏꯔꯦ ꯅꯪꯁꯨ ꯍꯌꯦꯡꯉꯥꯏ ꯑꯇꯣꯝꯇꯅꯤꯅ ꯑ ꯀꯩꯅꯣ ꯂꯥꯛꯄ ꯀꯥꯟꯗ ꯋꯥ ꯇꯥꯅꯅꯤꯡ ꯍꯥꯏꯗꯤ ꯆꯥꯛꯀꯧꯕꯒꯨꯝꯕ ꯀꯩꯅꯣꯒꯨꯝꯕ ꯂꯥꯛꯑꯝꯗꯥꯏꯗꯤ ꯍꯥꯏꯗꯤ ꯃꯆꯤꯟ ꯃꯅꯥꯎ ꯑꯣꯏꯔꯗꯤ ꯑꯗꯨꯝ ꯅꯪ ꯑꯗꯨ ꯄꯨꯔꯛꯑꯣ ꯅꯪ ꯑꯙꯥ ꯄꯨꯔꯛꯑꯣ ꯍꯥꯏꯗꯤ ꯑꯗꯨꯒ ꯑꯗꯨꯗ ꯆꯠꯁꯤ ꯑꯗꯨꯗꯥ ꯆꯠꯁꯤ ꯍꯥꯏꯅꯅꯤꯡꯉꯥꯏ ꯂꯩꯗꯅ ꯑꯗꯨ ꯂꯩꯇꯕ- ꯌꯥꯝ ꯅꯨꯡꯉꯥꯏꯇꯦ ꯅꯪꯁꯨ ꯍꯌꯦꯡ ꯅꯨꯡꯉꯥꯏꯔꯗꯣꯏꯅꯤ ꯂꯩꯇꯕꯅꯤꯅ
ꯍꯝ
ꯆꯥꯛ ꯂꯣꯏꯔꯝꯃꯅꯤ
ꯆꯥꯛ ꯂꯣꯏ ꯑꯉꯥꯡ ꯃꯆꯥ ꯄꯤꯖꯔꯝꯃꯦ ꯆꯥꯛ ꯑꯩꯗꯤ ꯆꯪꯉꯨ ꯆꯪꯉꯨꯗꯗꯤ ꯆꯥꯛꯈꯣꯗ ꯑꯩ ꯐꯃꯨꯡꯗ ꯑꯗꯨꯝ ꯆꯪꯉꯛꯑꯦ ꯇꯈ ꯆꯉꯥꯏ ꯑꯉꯥꯡ ꯃꯆꯥ ꯂꯩꯕꯒꯤ ꯑꯩꯉꯣꯟꯗ ꯑꯁ ꯑꯩ ꯉꯥꯛꯇꯅꯦ ꯑꯩꯌ ꯎ ꯌꯥꯗꯦꯕ ꯃꯥꯗꯤ ꯑꯗꯨꯝ ꯀꯣꯟ ꯆꯥꯟꯗ ꯐꯠꯇ ꯑꯗꯨꯝ ꯑꯩꯅ ꯂꯨꯅ ꯇꯧꯋꯦꯗ ꯍꯣꯏnn
ꯑꯥ ꯍꯣꯏ ꯑꯉꯥꯡꯗꯤ ꯂꯨꯅ ꯇꯧꯕ ꯃꯐꯝꯗ ꯂꯩꯕꯅꯤ
ꯀꯤꯔꯣꯏꯅꯦ ꯍꯕ ꯑꯩꯈꯣꯏꯗꯧꯕ ꯈꯤꯇ ꯂꯥꯎꯕꯅꯦ ꯍꯪꯉꯒ ꯊꯛ ꯊꯛꯅꯤꯛꯄꯅꯤ ꯑꯁ ꯑꯩꯈꯣꯏ ꯑꯩꯈꯣꯏ ꯑꯗꯨꯋꯥꯏꯗ ꯅ ꯑꯉꯥꯡꯈꯩꯁꯦ ꯑꯩꯈꯣꯏꯗꯗꯤ ꯑꯗꯨꯝ ꯆꯪꯅꯤꯡꯗꯣꯏꯅꯦꯕ ꯍꯪꯉꯕ꯭ꯔꯥ ꯑꯣ ꯐꯖ ꯇꯧꯕꯒꯤ ꯑꯗꯨꯗꯨꯅꯦ ꯑꯩꯈꯣꯏꯗ ꯂꯥꯛꯑꯣꯏꯕꯀꯣ ꯑꯩꯈꯣꯏꯒꯤꯅ ꯌꯦꯅꯈꯥ ꯍꯥꯏꯒꯗ꯭ꯔꯥ ꯃꯤꯒꯤ ꯌꯦꯟꯅ ꯈꯥꯛꯎꯗꯣꯏ ꯕ ꯑꯗꯨꯗꯨꯒ ꯁ ꯍꯤꯡꯁꯥ ꯑꯗꯨꯗꯒꯤꯅꯦ ꯄꯛꯛꯇꯅꯦꯕꯀꯣ ꯑꯗꯨꯒꯅꯦ ꯅꯣꯏ ꯑ ꯑ ꯄꯥꯒꯟ ꯇꯨꯝꯕ ꯂꯩꯕ꯭ꯔꯥ ꯍꯥꯏ
ꯑꯉꯥꯡꯈꯩꯗ ꯁꯥꯎꯅꯤꯡꯈꯩ ꯍꯥꯏꯗꯤ ꯀꯩ ꯍꯥꯏꯅꯤ ꯈꯪꯗꯦ ꯄꯥꯡꯒꯟꯗꯣꯝ ꯄꯥꯡꯒꯟꯗꯣꯝꯕꯅꯣ ꯅꯣꯏ ꯄꯥꯒꯟꯗꯣꯝ ꯂꯩꯕ꯭ꯔꯥ ꯍꯥꯏꯗꯨꯅꯦ ꯂꯩꯔꯤ ꯍꯥꯏꯔꯗꯤꯅꯦ ꯍꯟꯈꯤꯗꯣꯏꯅꯦꯕ ꯃꯌꯨꯝꯗ ꯂꯩꯇꯦ ꯍꯥꯏꯔ ꯆꯅꯥꯥꯛꯇꯣꯏꯕ ꯅꯅꯨꯡꯒ ꯑꯩꯈꯣꯏ ꯑꯗꯨꯝ ꯂꯩꯔꯅꯤ ꯑꯗꯨꯒ ꯁ꯭ꯀꯨꯜ ꯍꯜꯂꯛꯄ ꯇꯥꯏꯃꯤꯡꯗ ꯇꯥꯃꯣ ꯊꯜ ꯇꯣꯔꯦ ꯍꯥꯏꯅꯤ ꯑꯗꯨ ꯆꯠꯈ꯭ꯔꯅꯤ ꯃꯥꯗꯣ
ꯑꯩꯈꯣꯏ ꯑꯗꯥꯏ ꯑꯉꯥꯡꯗ ꯑꯩꯒꯤ ꯀꯥꯗꯣ ꯌꯦꯟꯅꯈꯥ ꯑꯋꯥꯏꯗꯣ ꯑꯣꯏꯑꯕ ꯍꯥꯏꯗꯤ ꯂꯝꯕꯤꯒ ꯄꯥꯡꯒ ꯅꯛꯅꯩꯌꯦꯕ ꯑꯩꯈꯣꯏ ꯌꯨꯝꯗꯣ ꯑꯗꯨꯗꯨ ꯍ ꯌꯦꯅ ꯈꯥꯗ ꯈꯔ ꯄꯥꯛꯅ ꯁꯥꯟꯅꯕꯝꯂꯩ ꯆꯦꯟꯗꯣꯏꯅꯦ ꯃꯣꯏꯅ
ꯃꯣꯏꯗꯤ ꯑꯉꯥꯡꯅꯤ ꯀꯣꯏꯆꯠꯀ ꯆꯠꯇꯣꯏꯅꯤ ꯑꯗꯨꯒ ꯀꯩ ꯆꯥꯏꯕ ꯑꯁ ꯆꯥꯛ ꯆꯥꯎ ꯌꯥꯗꯕꯩꯅꯤ
ꯑꯉꯥꯡꯂꯣ ꯎꯝ ꯑꯣ ꯅꯪ ꯗꯦꯠ ꯀꯌꯥꯗꯅꯦꯕ ꯇꯣꯏꯗ
ꯅꯤꯡꯉꯥꯏ ꯇꯧꯗꯣꯏ ꯗꯦꯠ ꯁꯚꯦꯟꯇꯤꯟꯗ ꯍꯌꯦꯡ ꯃꯊꯪ ꯐꯤꯔꯣꯟ ꯑꯃꯝꯗ ꯉꯁꯥꯏ ꯁꯨꯔꯒ ꯇꯪꯈꯥꯏ ꯍꯌꯦꯡ ꯑꯃꯨꯛ ꯋꯥ
ꯎꯝ ꯅꯠꯇꯦꯍꯦ ꯑꯦꯞ ꯑꯃ ꯑꯦ ꯑꯥꯏꯗ ꯁꯥꯟꯅꯕꯅꯦꯕ ꯑꯩꯒꯤꯗꯤ ꯌꯥꯗꯦꯗ ꯑꯦ ꯑꯩꯒꯤꯗꯤ ꯁꯤ ꯑꯉꯥꯡꯃꯆꯥ ꯑꯉꯥꯡꯃꯆꯥ ꯀꯥꯏ ꯂꯩꯒ꯭ꯔꯒꯦ ꯌꯥꯝ ꯂꯥꯡ
ꯇꯦꯟ ꯃꯤꯟꯅꯁ ꯐꯥꯗꯣꯔꯦ ꯑꯗꯨꯒ ꯅꯪꯁꯨ ꯆꯥꯛ ꯆꯥꯊꯣꯛ
ꯆꯥꯛ ꯆꯥꯊꯣꯛꯑꯣ ꯆꯥꯥꯛ ꯊꯤꯍꯧ ꯅꯪꯁꯨ ꯆꯥꯛ ꯊꯣꯡꯇꯣꯛꯑꯣ ꯐꯖꯅ ꯑꯗꯨꯒ ꯆꯥꯔ ꯊꯣꯛꯑꯣ
ꯍꯣꯍꯣꯏ
ꯎꯝ ꯎꯝ
ꯑ ꯊꯝꯃꯒꯦ ꯀꯣ ꯑꯗꯨꯗꯤ
ꯊꯝꯃꯣ ꯊꯞꯃꯣ ꯒꯨꯠ ꯅꯥꯏꯠ ꯒꯨꯗ ꯅꯥꯏꯠ ꯎꯝ ꯊꯝꯃꯦ ꯊꯝꯃꯦ